ꯑꯣ ꯍꯂꯣ
ꯍꯔ ꯌꯥꯝ ꯌꯥꯝ ꯅꯨꯡꯉꯥꯏꯕꯗꯤ
ꯋꯥꯔꯤꯗꯣ ꯌꯥꯝ ꯅꯨꯡꯉꯥꯏꯈꯤꯀꯣ
ꯑꯩꯈꯣꯏ ꯁꯣꯝꯗꯗꯤꯀꯣ
ꯑ ꯍꯣ
ꯁꯤ ꯃꯣꯏꯗꯥꯡ ꯄꯣꯛ ꯑꯗꯨ꯭ꯋꯥꯏꯗ ꯂꯥꯏ ꯍꯔꯥꯎꯕ ꯇꯧꯕꯒꯤ ꯏꯁꯩ ꯃꯈꯣꯜ ꯌꯥꯝ ꯇꯥꯏ ꯅꯍꯥꯟ ꯑꯩꯈꯣꯏꯁꯤ ꯀꯩꯊꯦꯜ ꯃꯃꯤꯒꯤꯗꯤ ꯅꯣꯡꯃꯈꯛꯇꯛꯇ ꯇꯧ ꯇꯥꯔꯕ꯭ꯔꯣ
ꯇ ꯇꯥꯏ ꯑꯦ ꯍꯣꯏ ꯌꯥꯝ ꯀꯩꯅꯣ ꯇꯧꯕ꯭ꯔꯥ ꯇꯨꯝꯝꯕ ꯇꯨꯝꯕ ꯀꯥꯏꯕ꯭ꯔꯥ
ꯀꯥꯏꯗꯦ ꯌꯥꯝ ꯇꯥꯕꯅ ꯇꯗ
ꯎꯝ
ꯑꯩꯗꯣ ꯉꯁꯤꯗꯣ ꯌꯥꯝ ꯉꯁꯥꯏꯗ ꯑꯌꯨꯛꯇꯗꯤ ꯌꯥꯝ ꯅꯥꯔꯝꯃꯦꯕꯀꯣ ꯆꯨ ꯀꯠ ꯇꯣꯏꯂꯦꯠ ꯑꯅꯤꯔꯛ ꯆꯠꯄꯗꯒꯤꯗꯤ ꯌꯥꯝ ꯅꯨꯡꯉꯥꯏꯈ꯭ꯔꯦ ꯑꯗꯨꯒ ꯏꯟꯅꯥꯎꯨꯄꯤꯈꯣꯏ ꯏꯅꯦꯛ ꯈꯣꯏ ꯂꯥꯞꯄꯒꯤ ꯋꯥꯔꯤ ꯁꯥꯔꯒ ꯑꯗꯨꯝ ꯂꯩꯕꯒꯤ ꯀꯥꯎꯈ꯭ꯔꯦ
ꯎꯝ
ꯑꯁ ꯑꯗꯨ ꯅꯍꯥꯟ ꯍꯟꯗꯛꯇꯤ ꯑꯌꯨꯛꯇ ꯑꯩꯅ ꯑꯌꯨꯛ ꯉꯟꯇꯥꯗꯣ ꯍꯧꯒꯜꯂꯒꯀꯣ
ꯎꯝ
ꯅꯨꯡꯇꯤ ꯍꯤꯗꯥꯛꯇꯣ ꯊꯛꯄ ꯑꯗꯨꯒꯤꯅꯦꯕ
ꯎꯝ
ꯑꯗꯨ ꯊꯛꯑꯒ ꯃꯄꯥꯟ ꯊꯣꯛꯈ꯭ꯔꯗꯤꯀꯣ
ꯑꯥ
ꯍꯛꯆꯥꯡꯗꯣ ꯈꯔ ꯌꯥꯡꯉꯦ ꯑꯗꯨ ꯅꯍꯥꯟꯃꯨꯛꯇꯤ ꯑꯦꯝ ꯑꯥꯏ ꯑꯥꯏ ꯄꯤꯌꯣ ꯅꯥꯂ ꯅꯥ ꯅꯃꯒ ꯈꯨꯅ ꯅꯗꯔꯅꯦꯍꯦ ꯑꯩ ꯍꯌꯦꯡꯗꯤ ꯀ꯭ꯂꯥꯁ ꯆꯠꯄ ꯉꯝꯗꯧ ꯃꯥꯟꯗꯦ ꯍꯥꯏꯕꯗꯤ ꯍꯌꯦꯡꯗꯣ ꯌꯥꯝꯕ ꯅꯨꯃꯤꯠ ꯇꯥꯕꯒꯤꯀꯣ
ꯍꯌꯦꯡ ꯇꯥꯕ꯭ꯔꯥ
ꯉꯥꯏꯍꯥꯛ ꯂꯩꯇꯅ ꯃꯄꯥꯟ ꯊꯣꯛꯇ꯭ꯔꯗꯤ ꯌꯥꯗꯕꯀꯣ ꯅꯠꯇ꯭ꯔꯗꯤ ꯂꯣꯏꯅ ꯐꯝ ꯐꯝꯃꯒ ꯂꯦꯞꯈꯠꯂꯛꯑꯗꯤꯀꯣ ꯑꯗꯨꯗ ꯃꯌꯥꯝ ꯂꯥꯛꯄ ꯐꯗꯣ ꯑꯗꯨꯗ ꯑꯃꯨꯛ ꯍꯦꯛ ꯑꯗꯨꯝ ꯂꯦꯞꯄꯒ ꯂꯩꯔꯗꯤ ꯑꯃꯨꯛ ꯐꯕꯀꯣ ꯑ ꯇ ꯈꯠꯂꯒ ꯑꯃꯨꯛ ꯐꯝꯒꯅꯤꯗꯅ
ꯎꯝ
ꯑꯗ ꯌꯥꯝ ꯂꯥꯛꯄꯗꯣ ꯍꯦꯛ ꯅꯦꯛ ꯈꯠꯂꯒ ꯑꯃꯨꯛ ꯐꯝꯃꯗꯤ ꯑꯩꯒꯤꯗꯣ ꯂꯣꯏꯅ ꯄꯥꯊꯣꯔꯛꯑꯅꯤꯕꯀꯣ
ꯎꯝ ꯆꯂꯅ ꯑꯗꯨꯗꯤ
ꯑꯗꯨꯗꯒꯤ ꯎꯝ ꯑꯩꯁꯦ ꯍꯌꯦꯡ ꯊꯛ ꯇꯥꯗꯧ ꯃꯥꯜꯂꯦ ꯍꯌꯦꯡ ꯍꯪꯆꯤꯠꯇꯤ ꯌꯥꯒꯅꯤ
ꯎꯝ
ꯍꯌꯦꯡꯗꯤ ꯑꯩ ꯆꯠꯇꯧ ꯃꯥꯟꯗ꯭ꯔꯦ
ꯆꯠꯂꯅꯨ ꯆꯠꯂꯅꯨ
ꯑꯩꯒꯤꯗꯣ ꯑ ꯍꯣꯏ ꯊꯕꯛ ꯍꯌꯦꯡꯗꯤ ꯎꯝ ꯀꯩꯅꯣ ꯇꯧꯁꯦꯀꯣ ꯐꯤ ꯁꯨꯕ ꯈꯣꯠꯄ ꯇꯧꯁꯤꯀꯣ
ꯑ ꯑꯩꯍ ꯑꯩꯈꯣꯏ ꯀꯣꯏꯔꯛꯀꯦ ꯂꯩ ꯂꯩꯔꯝꯃꯣ ꯌꯨꯝꯗ
ꯎꯝ
ꯑꯩ ꯂꯥꯛꯑꯒ ꯂꯩꯔꯝꯗ꯭ꯔꯗꯤ ꯅꯪ ꯈꯪꯒꯅꯤ
ꯍꯣꯏ ꯈꯪꯁꯦꯀꯣ
ꯍꯦ ꯍꯦ ꯑꯦꯁ ꯑꯦ ꯅꯪ ꯐꯥꯎꯕꯔꯥ
ꯑ
ꯃꯥꯏ ꯄꯦꯝꯃꯥ
ꯃꯔꯣꯟ ꯏꯈꯣꯏ ꯈꯣꯏꯔꯒ ꯏꯃꯥꯏ ꯄꯦꯝꯃꯥ ꯍꯥꯏꯒꯅꯣ ꯇꯥꯅꯤꯡꯗꯦ
ꯍꯥ
ꯍꯥꯝ
ꯍꯥ ꯍꯥ ꯍꯥ ꯅꯪꯁꯦ
ꯀꯩꯅꯣ ꯑꯣ ꯃꯤ ꯅꯪ ꯃꯊꯛꯇꯔꯥ
ꯎꯝ ꯅꯒ ꯈꯣꯟꯖꯦꯜ ꯇꯥꯅꯤꯡ ꯃꯟ ꯑꯩꯈꯣꯏꯒꯤ ꯀꯥꯔꯛꯄ
ꯑꯣꯏꯔꯝꯒꯟꯤ ꯅꯨꯡꯊꯤꯟ ꯆꯨꯞꯄ ꯀꯗꯥꯏꯇꯥ ꯆꯠ ꯈꯕ꯭ꯔ ꯒ꯭ꯌꯥꯟ ꯇꯥꯗꯩꯗꯤ
ꯌꯥꯝ ꯁꯥꯏꯗꯅ ꯗꯨꯒꯤ
ꯑꯁ ꯅꯨꯡꯁꯤ ꯌꯥꯝ ꯁꯥꯏꯒꯣ
ꯎꯝ ꯑꯗꯨꯒꯤꯅꯦ ꯑꯩ ꯀꯩꯅꯣ ꯇꯧꯅꯤꯡꯕꯅꯦ
ꯑꯩꯗꯣ ꯑꯌꯨꯛꯇ ꯀꯣ ꯑꯁ ꯑꯩꯗꯣ ꯍꯨꯃꯥꯡ ꯑꯅꯞ ꯄꯤ ꯊꯣꯛꯄꯗꯣ ꯑꯗꯨ ꯊꯣꯛꯈ꯭ꯔꯦ ꯍꯥꯏꯕꯗ ꯌꯨꯝꯗ ꯇꯨꯝꯕꯗꯣ ꯑꯩꯗꯣ ꯍꯛꯆꯥꯡꯗ ꯅꯨꯡꯉꯥꯏꯇꯕꯒꯤꯀꯣ ꯍꯨꯃꯥꯡ ꯑꯅꯥꯞꯄꯤꯊꯣꯛꯑꯒ ꯍꯧꯒꯠꯂꯒ ꯐꯅꯦꯛ ꯑꯗꯨꯝ ꯁꯦꯠꯂꯒ ꯐꯤꯔꯣꯜꯁꯨ ꯀꯩꯁꯨ ꯍꯥꯞꯅꯤꯡꯗ꯭ꯔꯕ ꯑꯗꯨꯒꯤ ꯑꯩꯈꯣꯏꯗ ꯑꯍꯟꯗ ꯀꯔꯤꯅꯣ ꯅꯪꯁꯨ ꯐꯤꯔꯣꯜꯁꯨ ꯍꯥꯞꯇꯦ ꯑꯩ ꯑꯩꯅ ꯑꯩ ꯑꯁ ꯐꯤꯔꯣꯜꯐꯥꯎ ꯍꯥꯞꯅꯤꯡꯗ꯭ꯔꯦ ꯁꯥꯛꯕꯒ ꯋꯥꯕꯒ ꯍꯥꯏꯅ ꯑꯗꯨꯝ ꯂꯩꯕ ꯑꯗꯨꯒꯗꯤ ꯍꯧꯒꯠꯂꯒ ꯈꯨꯠꯀꯨꯝꯕ ꯂꯣꯏ ꯆꯥꯝꯃꯒꯀꯣ ꯁꯤꯅ ꯂꯣꯏꯅ ꯆꯥꯝꯊꯣꯛꯑꯒ ꯑꯗꯨꯗ ꯑꯗꯨꯒ ꯐꯤꯔꯣꯟꯒꯨꯝꯕ ꯍꯥꯞꯄꯒ ꯑꯗꯨꯗꯤ ꯈꯔ ꯅꯨꯡꯉꯥꯏꯔꯦ ꯑꯗꯨꯒ ꯣꯈꯣꯏ ꯆꯂ ꯇꯣ ꯁꯥꯕ
ꯑꯗꯨꯨꯝ ꯁꯥꯂꯥ
ꯑꯗꯨꯒꯤ ꯉꯁꯥꯏꯗꯤ ꯉꯁꯥꯏ ꯅꯨꯡꯗꯥꯡ ꯋꯥꯏꯔꯝꯗꯣ
ꯑ
ꯃꯔꯤ ꯑꯗꯨꯋꯥꯏꯗꯀꯣ ꯀꯩꯅꯣ ꯇꯧꯅꯤ ꯏꯁꯤꯡ ꯐꯨꯠꯂꯒ ꯑꯁꯥꯕꯗ ꯂꯨ ꯊꯣꯛꯄꯗꯒꯤꯗꯤ ꯄꯥ ꯈꯨꯅꯨꯡꯉꯥꯏꯗꯣ ꯍꯥꯏꯔꯅ ꯑꯗꯨꯗꯒꯤꯅꯦ ꯐꯤꯔꯣꯜ ꯀꯩꯅꯣ ꯇꯦꯟꯕ ꯀꯔꯤ ꯀꯔꯤ ꯍꯥꯞꯈ꯭ꯔꯕꯅꯤꯅꯀꯣ
ꯎꯝ ꯑꯗꯨꯗꯨꯗꯒꯤꯗꯤ ꯈꯔ ꯅꯨꯡꯉꯥꯏꯔꯦ
ꯑꯗꯨꯗꯒꯤꯗꯤ ꯑꯉꯥꯡꯒ ꯂꯥꯏꯔꯤꯛ ꯇꯥꯛꯇꯨꯅ ꯌꯥꯝ ꯅꯨꯡꯉꯥꯏꯈ꯭ꯔꯦ
ꯑ
ꯑꯩꯗꯣ ꯆꯥꯛꯇꯣꯛꯄꯁꯨ ꯀꯨꯏꯗ꯭ꯔꯤ ꯉꯁꯥꯏꯗꯨꯕꯣ ꯄꯨꯡ ꯇꯔꯦꯠ ꯍꯦꯜꯂꯒ ꯂꯣꯏꯔꯤꯗꯅꯀꯣ
ꯎꯝ
ꯌꯦꯡꯉꯣꯅꯦ ꯄꯨꯡ ꯃꯔꯤꯗꯒꯤ ꯄꯨꯡ ꯃꯔꯤ ꯃꯈꯥꯏꯗꯒꯤ ꯂꯧꯕꯗ ꯄꯨꯡ ꯇꯔꯦꯠ ꯍꯦꯜꯟꯅ ꯃ ꯂꯧꯕꯤꯈ꯭ꯔꯕꯅꯤꯅꯦ ꯑꯗꯨꯁꯨ ꯑꯩꯒꯤ ꯁꯥꯠꯇ꯭ꯔꯁꯨ ꯅꯠꯇꯕ ꯁꯨꯝ ꯊꯪꯅꯕꯒꯤꯅꯤꯗꯅꯀꯣ
ꯅꯣꯏ ꯏꯀꯖꯝ ꯑꯗꯨ ꯃꯧꯅꯕꯔ
ꯍꯌꯦꯡ ꯅ ꯃꯩꯇꯩ ꯃꯤꯌꯦꯛ ꯊꯣꯛꯄꯒꯤ ꯃꯃꯥꯗꯣ ꯄꯥꯍꯟꯕ ꯊꯣꯛꯇ꯭ꯔꯦ ꯄꯥꯍꯟꯕꯤꯌꯣ ꯍꯥꯏꯅꯀꯣ
ꯎꯝ
ꯐꯥꯔꯃ ꯑꯗꯨꯒ ꯑꯗꯨ ꯂꯣꯏꯔꯒ ꯑꯩꯅ ꯆꯥꯛ ꯆꯥꯔꯦ ꯏꯊꯟꯇꯥꯛ ꯆꯥꯔꯦ ꯇꯥꯛꯄꯑꯒ ꯐꯝꯅꯕ ꯑꯗꯨꯝ ꯀꯩꯀꯩ ꯌꯦꯡꯉ ꯑꯩꯈꯣꯏ ꯃꯥ ꯐꯣꯟ ꯇꯧꯔꯛꯑꯦ ꯃꯥꯕꯨ ꯂꯧꯕ ꯂꯥꯛꯑꯣꯅ ꯑꯃꯨꯛ ꯑꯗꯨꯒ ꯂꯝꯕꯤ ꯐꯥꯎ ꯑꯃꯨꯛ ꯊꯣꯛꯑꯦ ꯂꯥꯏꯑ ꯑꯦ ꯑꯗꯨꯒ ꯍꯦꯛ ꯌꯔꯒꯍꯥꯛ ꯂꯩꯔꯀꯗꯪ
ꯅꯣꯡ ꯁꯨꯔꯗꯤ ꯐꯗꯅꯅꯦ ꯈꯣꯏꯗꯗꯤ ꯁꯨꯡ ꯁꯨ ꯁꯨꯗꯦ
ꯀꯅꯥ ꯀꯅꯥ ꯂꯩꯒꯦ ꯃꯤ ꯑꯅꯤ ꯂꯩꯕ꯭ꯔꯣ
ꯎꯝ
ꯀꯔꯤ ꯀꯔꯤ ꯀꯅꯥ
ꯀꯔꯤꯔꯅꯦ ꯃꯥꯄꯨꯅꯦ ꯅꯩꯅꯈꯔꯤꯔꯥ
ꯑꯗꯨ ꯅꯣꯡꯗꯔ ꯂꯩ꯭ꯔꯣ
ꯅꯪꯁꯨ ꯈꯪꯃꯟꯗꯦꯍꯦ
ꯅꯍꯥꯟꯈꯩ ꯂꯩ ꯅꯪꯒꯤꯅ ꯑꯌꯥꯝꯕꯅ ꯇꯨꯝꯕ ꯀꯥ
ꯑꯥꯎ
ꯍ ꯑꯩ ꯑꯃꯗꯨꯔ ꯍꯥꯏꯕꯅꯤꯅꯦ
ꯑꯁ ꯇꯟꯈ꯭ꯔꯦꯗ
ꯀꯩꯒꯤ
ꯅꯒꯤ ꯀꯥꯗꯨꯗ ꯀꯔꯤꯒꯤ ꯑꯃꯛ ꯇꯨꯝꯗꯣꯏꯅꯣꯗ ꯍꯥꯟꯗꯤ ꯑꯩꯈꯣꯏꯗ ꯇꯨꯝꯕ ꯌꯥꯗꯕꯩ ꯇꯨꯝꯕꯅꯦꯅ
ꯍꯧꯖꯤꯛꯇ ꯎꯔꯦ ꯅꯪꯅ ꯍꯥꯏꯕꯗꯣ ꯅꯪꯅ ꯉꯔꯥꯡ ꯍꯥꯏꯕꯗꯣ ꯁꯤꯒꯤ ꯃꯤꯡ ꯁꯤꯒꯤ ꯃꯤꯡ ꯍꯥꯏꯕꯗꯣ ꯍꯧꯖꯤꯛ ꯇ ꯑꯣ ꯈꯪ ꯕꯅꯦ ꯑꯩꯗꯤ
ꯪ ꯅꯪ ꯎꯅꯤ ꯑꯗꯒꯤ ꯂꯥꯏ ꯍꯔꯥꯎꯕ
ꯑꯩꯗꯤꯀꯣ ꯇꯜꯂꯦꯗ
ꯅꯪꯗꯤ ꯀꯩꯗꯧꯕ
ꯇꯂꯦ ꯑꯕ
ꯇꯂꯦ ꯍꯥꯏꯕ
ꯑꯩꯗꯣ ꯉꯔꯥꯡ ꯅꯪ ꯑꯃ ꯍꯥꯏꯔꯛꯄꯗꯣ
ꯀꯔꯤ
ꯅꯪ ꯉ ꯉꯔꯥꯡ ꯍꯥꯏꯔꯛꯄ ꯀꯔꯤ ꯀꯔꯤ ꯃꯤꯡ ꯍꯥꯏꯒꯅꯣ ꯍꯥꯏꯕꯗꯣ
ꯎꯝ
ꯑꯗꯨꯗꯣ ꯑꯩꯅ ꯑꯃꯨꯛ ꯀꯥꯥꯎꯊꯣꯛꯈ꯭ꯔꯕ ꯑꯗꯨꯗꯒꯤ
ꯀꯥꯎꯅꯤ ꯅꯪꯕꯨꯗ
ꯍꯀꯨꯝꯁꯨ ꯍꯥꯏꯕꯅꯦꯕ ꯅꯪꯅ ꯑꯗꯨꯗꯣ ꯑꯩ ꯀꯥꯎꯈ꯭ꯔꯦ
ꯍꯥꯀꯨꯝ
ꯍꯣꯏ
ꯀꯔꯤ ꯍꯥꯀꯨꯝꯔꯥ
ꯍꯥꯀꯨꯝꯁꯨ ꯍꯥꯏꯏ ꯑꯗꯨꯗꯤ
ꯈꯩꯗꯤ ꯑꯩꯗꯤ
ꯍꯥꯀꯨꯝ ꯍꯥꯏꯕꯗꯤ ꯍꯟꯗꯛꯁꯦ ꯂꯤꯁꯤꯡ ꯑꯅꯤꯒ ꯀꯨꯟꯇꯔꯨꯛꯅꯤꯗꯅ ꯍꯀꯨꯝ ꯍꯥꯏꯗꯤ ꯂꯤꯁꯤꯡ ꯑꯅꯤꯒ ꯀꯨꯟ ꯃꯉꯥ
ꯀꯔꯤꯅꯣꯅꯦ ꯭ꯒ꯭ꯌꯥꯟ ꯃꯥꯡꯉꯤꯍꯦ
ꯂꯤꯁꯤꯡ ꯑꯅꯤꯒ ꯀꯨꯟꯇ꯭ꯔꯨꯛꯅꯤꯗꯅ
ꯎꯝ
ꯍꯥꯀꯨꯝ ꯍꯥꯏꯕꯗꯤ ꯂꯤꯁꯤꯡ ꯑꯅꯤꯒ ꯀꯨꯟ ꯃꯉꯥꯗꯣ ꯑꯗꯨꯗ
ꯑꯗꯨ ꯍꯥꯏꯒꯅꯨ ꯍꯥꯏꯕ꯭ꯔꯥ
ꯎꯝ
ꯀꯔꯤꯔꯅꯦ ꯎꯡ
ꯍꯀꯠꯆꯌ‌ꯦ ꯀꯩꯅ‌ꯣ
ꯍꯌꯦꯡ ꯉꯟꯅ ꯍꯧꯒꯠꯛꯀꯅꯤ
ꯀꯗꯥꯏ ꯆꯠꯀ‌ꯦꯔ
ꯑꯁ ꯏꯆ‌ꯦꯝꯆꯥ ꯂꯩꯗꯅ ꯏꯆꯦꯍꯣꯏ ꯂꯩꯗꯅ
ꯎꯝ
ꯉꯟꯅ ꯍꯧꯒꯠꯂ‌ꯦꯕ ꯃꯣꯏꯗꯤ ꯇꯨꯝꯕ ꯌꯥꯗꯕ
ꯐꯛꯇ ꯇꯨꯝꯃꯣ ꯀꯩꯅꯣ
ꯍꯧꯒꯠꯂꯥꯒ ꯉꯟꯅ ꯆꯥꯛ ꯊꯣꯡꯕꯅꯦ ꯑꯗꯨꯗꯤ ꯄꯨꯡ ꯇꯔꯦꯠ ꯅꯤꯄꯥꯜ ꯇꯔꯗꯤ ꯑꯉꯥꯡꯗ ꯆꯥꯛ ꯍꯪꯅꯕ
ꯅꯪꯒꯤ ꯑꯉꯥꯡꯗ ꯊꯤꯕꯣꯡ ꯌꯥꯝ ꯂꯥꯎꯋꯤꯅ‌ꯦ
ꯍꯥ
ꯇꯣ ꯌꯥꯝ ꯂꯥꯎꯑ‌ꯦꯅꯦ
ꯎꯝ ꯅꯪꯗꯧꯅꯀꯣ
ꯐꯨꯕ ꯌꯥꯗ꯭ꯔꯣ
ꯑꯁ ꯌꯥꯗ‌ꯦꯅꯦ ꯍꯟꯗꯛꯇꯤ
ꯑꯄꯤ ꯄꯤꯕ ꯀꯥꯟꯗ ꯆꯥꯗ꯭ꯔꯒ ꯀꯔꯤ ꯄꯨꯡ ꯇꯔꯨꯛ ꯇꯔꯦꯠꯇ ꯆꯥꯛ ꯅꯤꯕꯗꯤ ꯆꯩ ꯋꯥꯠꯄ
ꯑꯗꯨꯝ ꯆꯥꯕꯅꯦ ꯑꯗꯨꯝ ꯆꯥꯕꯅ‌ꯦ ꯅꯥ
ꯑꯗ‌ꯣꯏꯁꯨ ꯑꯅꯕꯅꯦ ꯀꯥꯏꯟ ꯑꯩꯗꯤ ꯅꯨꯡꯁꯤ ꯏꯤꯔꯣꯏ ꯐꯨꯅꯤ
ꯅꯨꯃꯤꯠꯇ ꯃꯔꯤ ꯃꯉꯥꯅꯤ ꯊꯥ ꯁꯁꯤ ꯅꯣꯏ ꯏꯃꯨꯡꯁꯤꯡꯗꯤ ꯀꯥꯏ ꯆꯥꯟꯅꯈ꯭ꯔꯕ‌ꯣ
ꯑꯩꯈꯣꯏ ꯀꯩꯅꯣꯗꯣ ꯑꯩꯈꯣꯏꯗ ꯑꯍꯟꯗꯣ
ꯑ
ꯃꯥꯗꯤ ꯀꯩꯅꯣꯗ ꯃꯃꯥꯟꯅꯕꯁꯤꯡꯒ ꯑꯗꯨꯝ ꯂꯩꯔꯝꯒꯅꯤ ꯀꯗꯥꯏꯗꯅꯣ ꯑꯃ ꯑꯇꯣꯞꯄꯗꯤ ꯂꯩ
ꯑꯇꯩ ꯗꯤꯏ
ꯑꯇꯩꯗꯤ ꯂꯩꯌ‌ꯦ
ꯉꯍꯥꯛ ꯂꯩꯔꯗꯤ ꯊꯕꯛ ꯂꯩꯔ‌ꯦꯅ‌ꯦ ꯑꯩ
ꯀꯩ ꯊꯕꯛꯅ‌ꯣ
ꯁꯥꯟꯅꯕ ꯌꯦꯡꯕ
ꯄꯨꯡ ꯃꯥꯄꯜ ꯃꯈꯥꯏꯗ ꯂꯩꯕ꯭ꯔꯥ
ꯂꯩ ꯂꯩ
ꯍꯥꯝ
ꯍꯥꯎꯅꯌꯦ
ꯅꯪꯗꯤ ꯌꯦꯛꯕ ꯌꯥꯔꯣꯏ
ꯀꯔꯤꯌꯦ ꯀꯔꯤꯒꯤꯅꯥꯕ
ꯑꯩꯅ ꯉꯁꯥꯏ ꯀꯨꯏ ꯍꯥꯏꯕ꯭ꯔꯥ
ꯉꯁꯥꯏ ꯑꯩꯈꯣꯏ ꯇꯧꯁꯨ ꯇꯧꯗꯅ
ꯀꯌꯥꯔꯛ ꯍꯥꯏꯔꯕ꯭ꯔꯥ
ꯍꯥꯥ
ꯑꯩꯅ ꯀꯌꯥꯔꯛ ꯆꯦꯟꯒꯅꯤ ꯍꯥꯏꯕ ꯕ꯭ꯔꯥ
ꯑꯅꯤ
ꯀ ꯋꯥꯠꯄ ꯇꯧꯔꯛꯀꯅꯨ ꯅꯣꯛꯀꯅꯨ ꯑꯩ
ꯇꯧꯕ ꯌꯥꯔꯣꯏꯗ
ꯆꯅꯥꯥꯔ ꯆꯦꯟꯕ ꯌꯥꯏ
ꯌꯥꯗꯦ ꯍꯥꯏꯕꯅꯤ
ꯀꯩꯕ ꯌꯥꯏ ꯆꯦꯟꯅꯤꯡꯕ ꯃꯇꯝꯗ ꯆꯦꯟꯕ ꯌꯥꯏ
ꯑꯈꯪꯕ ꯃꯤꯅ ꯍꯥꯏꯕꯅꯤꯀꯣ ꯑꯩ ꯑꯩꯅꯗꯤ ꯍꯥꯏꯕ ꯀꯩꯅꯣ ꯇꯧꯕꯅꯦ
ꯅꯣꯛ ꯗꯣꯛꯅꯤꯌꯦ
ꯑꯩꯔꯤꯒꯤ ꯅꯎꯅꯤꯡꯕ